ꯑ ꯅꯨꯉꯥꯏꯔꯤꯕꯣ
ꯅꯨꯡꯉꯥꯏ ꯆꯥꯛ ꯆꯥꯔꯕꯣ
ꯆꯥꯔꯦ ꯀꯩꯅꯣ ꯍꯧꯖꯤꯛ ꯌꯥꯝ ꯊꯦꯡꯀꯥꯟꯁꯤꯗ
ꯄꯨꯡ ꯀꯌꯥ ꯇꯥꯔꯦ ꯑꯦꯂꯚꯦꯟ ꯐꯤꯐꯇꯤ ꯑꯁ ꯉꯥꯜꯂꯤꯅꯦ ꯍꯟꯗꯛꯗꯤ ꯅꯈꯣꯏꯁꯦ
ꯉꯟꯗ꯭ꯔꯗꯤ ꯀꯩꯅꯣ ꯑꯩꯈꯣꯏꯗꯤ ꯌꯥꯝ ꯉꯜꯂꯦ ꯄꯨꯡ ꯃꯉꯥꯅꯤ ꯍꯧꯒꯠꯈ꯭ꯔꯖꯥꯠꯅꯦ ꯑꯩꯈꯣꯏꯗꯤ
ꯑꯁ ꯐꯣꯟꯁꯨ ꯄꯥꯏꯕ꯭ꯔꯥ ꯁꯤ ꯑꯦꯞꯁꯦ
ꯄꯥꯏꯗ꯭ꯔꯗꯤ ꯀꯩꯅꯣ ꯅꯪꯉꯣꯟꯗ ꯇꯦꯛꯁ ꯊꯥꯔꯒ ꯌꯦꯡꯔꯒ ꯔꯤꯄ꯭ꯂꯥꯏ ꯄꯤꯗꯦ ꯍꯥꯏ ꯅꯪ ꯀꯣꯜ ꯇꯧꯔꯗꯤ ꯄꯥꯈꯠꯂꯣꯏ ꯍꯥꯏꯕꯅꯦ
ꯑꯁ
ꯅꯪꯁꯨ ꯌꯥꯝ ꯏꯒꯣꯜ ꯂꯩꯕꯁ ꯐꯥꯌꯦ ꯀꯩꯅꯣ
ꯅꯠꯇꯦ ꯑꯩ ꯕꯤꯖꯤ ꯕꯤꯖꯤ ꯑꯣꯏꯕꯅꯦ ꯍꯟꯗꯛ ꯍꯟꯗꯛ ꯑꯩ ꯕꯤꯖꯤ ꯑꯣꯏꯕꯒꯤꯅꯦ
ꯍꯌꯦꯡ ꯔꯤꯕ꯭ꯔꯦꯁ ꯍꯧꯔꯅꯤꯀꯣ
ꯑꯁ ꯍꯣꯏ ꯍꯌꯦꯡ ꯍꯥꯎꯅꯤ ꯉꯁꯤ ꯄ꯭ꯔꯤꯄꯦꯔꯦꯁꯟ ꯇꯧꯔꯒ ꯂꯩ
ꯅꯪ ꯀꯣꯜ ꯇꯧꯕꯒꯤꯗꯤ ꯃꯇꯝ ꯂꯩꯕ꯭ꯔꯣ
ꯑꯁ ꯍꯧꯖꯤꯛꯇꯤ ꯊꯕꯛ ꯁꯨꯅꯤꯡꯗꯕꯒꯤ ꯃꯄꯥꯟꯗ ꯑꯗꯨꯝ ꯂꯩꯔꯦ ꯇꯧꯋꯤ ꯅꯣꯡꯖꯨꯕ꯭ꯔ ꯏꯝꯐꯥꯜꯗ
ꯉꯔꯥꯡꯗꯤ ꯆꯨꯋꯦ ꯎꯝ ꯉꯔꯥꯡꯅꯤ ꯆꯨꯋꯦ ꯉꯁꯤ ꯆꯨꯗꯦ ꯅꯣꯡꯗꯨꯅꯤ ꯄꯥꯝꯕꯁꯦ
ꯉꯁꯤꯗꯤ ꯆꯨꯗꯦ
ꯎꯝ ꯃꯁꯤ ꯆꯨꯗꯦ ꯉꯔꯥꯡ ꯆꯨꯋꯦ ꯋꯦꯗꯔꯁꯤ ꯌꯥꯝ ꯅꯨꯡꯉꯥꯏꯌꯦ ꯏꯡ ꯏꯡ ꯂꯥꯎꯔꯒꯀꯣ
ꯑꯁ ꯃꯤ ꯃꯆꯥꯗꯤ ꯅꯨꯡꯉꯥꯏꯈ꯭ꯔꯦꯅꯦ
ꯋꯦꯗ ꯅꯤꯡ ꯀꯩꯩꯅꯅꯨꯡ
ꯐꯥꯔꯁ ꯗꯦꯗ ꯌꯦꯡꯉꯦ ꯑꯗꯨꯒꯤ ꯑꯁ ꯇꯨꯝꯅꯤꯡ ꯃꯟꯕꯒꯤ ꯑꯗꯨꯝ ꯇꯨꯝꯊꯣꯛꯈ꯭ꯔꯦ
ꯑꯁ ꯍ ꯉ ꯍꯌꯦꯡ ꯑꯌꯨꯛ ꯍꯌꯦꯡ ꯑꯌꯨꯛꯇ ꯄꯨꯡ ꯑꯍꯨꯝꯗ ꯂꯩꯅ
ꯍꯣꯏ ꯂꯩꯑꯦ ꯑꯗꯨꯒ ꯑꯩꯗꯤ ꯑꯦꯠꯇ ꯌꯦꯡꯒꯅꯤ ꯕ꯭ꯔꯥꯖꯤꯜꯀ ꯑꯍꯨꯝꯗ ꯑꯦꯠꯇ ꯅꯠꯇ꯭ꯔꯣ
ꯑꯍꯨꯝꯗꯅꯦ
ꯑꯁ ꯑꯗꯨ ꯌꯦꯡꯒꯅꯤ ꯕ꯭ꯔꯥꯖꯤꯜꯗ ꯑꯩꯒꯤ
ꯄꯨꯡ ꯑꯥꯁ ꯀꯔꯤꯔꯣ ꯆꯥꯡ ꯇꯥꯕꯒꯤꯔꯣ ꯑꯣꯛ ꯑꯣꯛ ꯇꯧꯕꯁꯦ
ꯃꯥꯏꯔꯦꯅ ꯃꯅꯥ
ꯍꯁ ꯂꯣꯏꯔꯦꯍꯦ ꯅꯪꯁꯨ ꯈ ꯃ ꯅꯪ ꯑꯉꯥꯎꯕ ꯃꯇꯝꯗ ꯍꯧꯖꯤꯛꯀꯥꯟꯁꯨ ꯂꯥꯛꯈ꯭ꯔꯕ
ꯍꯣꯏ ꯑꯃꯨꯛ ꯂꯥꯛꯈ꯭ꯔꯦ
ꯑꯣ ꯂꯣꯏꯔꯦ ꯏꯁꯤꯡ ꯏꯁꯤꯡ ꯊꯥꯎꯅ ꯏꯁꯤꯡ ꯇꯥꯎꯕ ꯃꯥꯜꯂꯦ ꯅꯪ
ꯊꯛ ꯄꯅꯤꯍꯦ ꯅꯪ ꯀꯣꯜ ꯇꯧꯔꯛꯄꯒꯤꯅꯦ ꯅꯪꯒ ꯆꯥꯅꯥ ꯇꯧꯔꯦꯒꯤꯅꯤ ꯀ꯭ꯔꯤꯔꯥ ꯉꯁꯤ ꯀꯣꯂꯦꯖꯇ ꯀꯦꯟꯗꯜ ꯂꯥꯏꯇꯤꯡ ꯂꯩꯌꯦ
ꯆꯠꯀꯦꯔ ꯅꯪ
ꯆꯠꯇ꯭ꯔꯗꯤ ꯈ ꯈꯪꯗꯦ ꯑꯗꯨ ꯆꯠꯁꯦꯔꯥ ꯑꯁꯤ ꯆꯥꯔꯁꯇꯨ ꯆꯠꯀꯦꯅ ꯂꯩꯕꯅꯦ
ꯍꯣꯏ ꯁꯥꯔꯗꯨꯁꯨ ꯄ꯭ꯔꯣꯕ꯭ꯂꯦꯝꯗꯤ ꯂꯩ ꯑꯗꯨ ꯑꯣꯏꯔꯁꯨ ꯅꯈꯣꯏꯗꯤ ꯆꯠꯇ꯭ꯔꯗꯤ ꯌꯥꯔꯔꯣꯏꯅ ꯑꯩꯁꯨ ꯂꯩꯇꯕꯒꯤ
ꯑꯗꯨ ꯍꯣꯏ ꯈꯪꯗ꯭ꯔꯦ ꯀꯔꯤ ꯆꯔꯆ ꯆꯠꯁꯤꯔꯥ ꯀꯣꯂꯦꯖ ꯒꯤꯇ ꯆꯠꯁꯤꯔꯥ ꯑꯩ ꯈꯪꯗ
ꯅꯍꯣꯏ ꯆꯨꯁ ꯏꯁꯄꯤꯁ ꯄꯤꯅꯤꯉꯥꯏꯒꯤ ꯔꯦꯗꯤꯒꯨꯝꯕꯗꯤ ꯇꯧꯑꯣꯅ ꯃꯤ ꯑꯃ ꯑꯅꯤꯗꯤ
ꯍꯣꯏ ꯒ꯭ꯔꯨꯨꯞꯇ ꯍꯥꯏꯕꯅꯦ
ꯑꯗꯨ ꯀꯔꯤ ꯍꯥꯏꯕ꯭ꯔꯥ ꯀꯅꯥ ꯇꯧꯒꯦ ꯍꯥꯏꯕ꯭ꯔꯥ ꯁꯪ ꯂꯥꯏꯄ ꯂꯥꯛꯄ꯭ꯔꯥ
ꯁꯪꯉꯥꯏ ꯄꯥꯎ ꯅꯠꯇ꯭ꯔꯒ ꯃꯆꯨꯟ ꯃꯕꯥꯅꯤ ꯃꯔꯛꯇ ꯑꯃ ꯇꯧꯔꯦꯅꯦ ꯑꯩꯈꯣꯏꯒꯤ ꯃꯇꯝ ꯄꯤ ꯑꯣ ꯇꯥꯏꯌꯦ ꯑꯩꯈꯣꯏꯒꯤ ꯑꯝꯇꯪ ꯄꯤꯒꯗꯧꯕ ꯃꯥꯟꯗꯦꯗ ꯖꯁ ꯒ꯭ꯌꯥꯁ ꯄꯤꯔꯗꯤ ꯗꯤ ꯍꯥꯏꯕꯅꯤꯗ ꯑꯩꯈꯣꯏꯗꯒꯤ ꯈꯔ ꯍꯦꯟꯅ ꯆꯥꯎꯕ ꯂꯩꯅ ꯎꯝ ꯐꯥꯎꯟꯗꯔ ꯍꯣꯏꯅ ꯑꯗꯨꯝ ꯇꯨꯝ ꯂꯩꯒꯅꯤ
ꯅ ꯍꯟꯗꯛ ꯕ꯭ꯔꯣꯖꯤꯜꯒꯤ ꯌꯨꯅꯤꯐꯣꯝ ꯂꯩꯍꯧꯕ꯭ꯔꯥ
ꯂꯩꯇ ꯄꯩꯁꯥ ꯂꯩꯇ
ꯍꯟꯗꯛ ꯌꯨꯅꯤꯐꯣꯔꯝ ꯐꯖ ꯐꯖꯕ ꯂꯥꯛꯄꯅꯦ ꯑꯗꯨꯗꯣ ꯄꯩꯁꯥ ꯂꯩꯇ꯭ꯔꯁꯨ ꯂꯧꯍꯧꯗꯦ
ꯄꯩꯁꯥ ꯂꯩꯇꯦ ꯍꯟꯗꯛꯀꯤ ꯏꯟꯐꯣꯔꯝꯁꯦ ꯐꯖꯩ ꯑꯗꯨꯒ ꯀ꯭ꯋꯥꯂꯤꯇꯤꯁꯨ ꯌꯥꯏꯑꯦ ꯁꯥꯔꯠ ꯈꯥꯛꯛꯇꯗ ꯁꯥꯔꯠ ꯈꯛꯇ ꯂꯨꯄꯥ ꯐꯥꯏꯚ ꯍꯟꯗ꯭ꯔꯦꯗ ꯍꯥꯏꯌꯦ
ꯑꯁ ꯑꯗꯨꯗꯤ ꯍꯣꯡꯕꯅꯦ ꯅꯥꯏꯟ ꯍꯟꯗ꯭ꯔꯦꯗ ꯄꯤꯕꯁꯨ ꯂꯩꯔꯦꯅꯦ ꯋꯥꯟ ꯊꯥꯎꯖꯟꯒꯤꯁꯨ ꯂꯩꯔꯦ
ꯎꯝ
ꯑꯗꯨꯝ ꯅꯨꯡꯉꯥꯏꯕꯅꯦ
ꯄꯩꯁꯥ ꯂꯩꯇꯕꯒꯤꯅꯦ ꯌꯥꯝ ꯂꯧꯅꯤꯡꯉꯦ
ꯍꯣꯏ ꯑꯗꯨꯗꯤ ꯆꯨꯝꯃꯦ ꯄꯩꯁꯥ ꯅꯈꯣꯏꯗꯤ ꯌꯥꯝ ꯄꯥꯏꯕ ꯃꯥꯜꯂꯤꯗ
ꯀꯗꯥꯏꯗꯒꯤ ꯀꯗꯥꯏꯗꯒꯤ ꯔꯦꯟ ꯐꯤꯁꯨ ꯄꯤꯌꯦ ꯏꯂꯦꯛꯇ꯭ꯔꯤꯛ ꯕꯤꯜꯁꯨ ꯄꯤꯈ꯭ꯔꯦ ꯉꯔꯥꯡ ꯂꯩꯇ꯭ꯔꯦ
ꯅꯪ ꯍꯟꯗꯛ ꯄꯩꯁꯥ ꯀꯌꯥꯗꯤ ꯐꯪꯈ꯭ꯔꯕ ꯏꯁꯤꯡ ꯌꯥꯎꯈ꯭ꯔꯕ
ꯍꯥꯏ ꯀꯗꯥꯏꯗꯒꯤ ꯊ꯭ꯔꯤ ꯊ꯭ꯔꯤ ꯐꯣꯔ ꯊ꯭ꯔꯤ ꯍꯟꯗ꯭ꯔꯦꯠ ꯐꯣꯔꯇꯤꯟ ꯈꯛꯇꯅꯤ
ꯑꯁ ꯑꯩꯗꯤ ꯇꯨ ꯍꯟꯗ꯭ꯔꯦꯠ ꯈꯔ ꯍꯦꯟꯕ ꯑꯗꯨꯝ
ꯑꯗꯨꯗꯤ ꯇꯧꯕꯗꯣ ꯍꯟꯗ꯭ꯔꯦꯠ ꯁꯨꯗꯦꯕ ꯃꯣꯏꯅꯤꯗꯣ ꯑꯠꯇꯗꯤꯅꯦ ꯑꯦꯠꯚꯔꯇꯤꯁꯃꯦꯟꯗꯗꯤ ꯍꯟꯗ꯭ꯔꯦ ꯍꯟꯗ꯭ꯔꯦ ꯇꯧꯔꯒ ꯎꯝ
ꯑꯣ ꯑꯗꯨ ꯑꯣꯏꯔꯁꯨ ꯌꯥꯏꯗ
ꯍꯣꯏ ꯈꯖꯤꯛꯇꯪ ꯑꯆꯥꯄꯣꯠ ꯆꯥꯅꯤꯡꯉꯥꯏ ꯈꯖꯤꯛ ꯀꯗꯤ ꯇꯧꯁꯨ ꯌꯥꯝ ꯐꯈ꯭ꯔꯦꯗ ꯀꯣ ꯇꯔ ꯀ ꯆꯃꯨꯗ ꯀ ꯊ꯭ꯔꯤ ꯃꯣꯏ ꯊ꯭ꯔꯤ ꯃꯟꯁ ꯈꯛꯇꯅꯤꯀꯣ
ꯐꯪꯗꯦ ꯑꯗꯨꯒꯤ ꯑꯩꯈꯣꯏ ꯀꯣ ꯇꯥꯎꯟꯁꯦ ꯋꯥꯟ ꯍꯟꯗ꯭ꯔꯦꯠ ꯑꯩꯠꯇꯤ ꯃꯤꯅꯤꯠ ꯈꯛꯇ ꯄꯅꯤꯒꯣ
ꯈꯪꯗꯦ ꯑꯣꯏꯔꯝꯅꯤ
ꯎ ꯋꯥꯟ
ꯅꯨꯃꯤꯠꯇ ꯅꯨꯃꯤꯠꯇ ꯐꯥꯏꯚꯅꯤ ꯀ ꯀꯣꯜ ꯇꯧꯒꯗꯕꯗꯣ
ꯑꯗꯨꯃꯥꯏꯅ ꯍꯥꯏꯕ꯭ꯔꯥ
ꯈꯪꯗꯦꯦ
ꯑꯗꯨꯒꯤꯗꯨꯃꯛꯇꯗ ꯑꯩꯈꯣꯏ ꯀꯨꯁꯤꯅꯦꯩ ꯑꯗꯨꯒꯤ
ꯑ ꯑ ꯑꯣꯖꯦꯄꯥꯃ ꯑꯣꯖꯤꯟ ꯄꯃ ꯋꯥꯔ ꯅ ꯅꯅꯥ
ꯏꯁꯥ ꯏꯁ ꯍꯥꯏꯌꯦꯅ ꯁꯤ ꯃꯤꯗꯤ
ꯍꯩꯇ꯭ꯔꯗꯤ ꯀꯩꯅꯣ
ꯃꯤꯅꯤꯠ ꯀꯌꯥ ꯇꯥ ꯑꯩꯒꯤ ꯐꯣꯟꯗꯤꯀꯣ
ꯑꯩꯅ ꯅꯪ ꯍꯧꯖꯤꯛ ꯐꯣꯟ ꯄꯥꯏꯔꯒ ꯑꯗꯨꯝ ꯀꯣꯜ ꯇꯧꯔꯒ
ꯈꯪꯗꯦ ꯑꯇꯣꯞꯄ ꯆꯠꯂꯗꯤ ꯑꯗꯨ ꯃꯊꯟꯇ ꯑꯦꯟ ꯀꯣꯜ ꯇꯧꯋꯦ
ꯑꯗꯨꯝ ꯄꯥꯏꯕ ꯑꯗꯨ ꯅꯍꯥꯟ ꯄꯤ ꯗꯤ ꯑꯦꯐ ꯑꯃ ꯍꯣꯏ ꯅꯍꯥꯟ ꯄꯤ ꯗꯤ ꯑꯦꯐ ꯊꯥꯔꯛꯄ ꯈꯨꯗꯣ ꯃꯉꯣꯟꯗ ꯂꯩꯕ꯭ꯔꯥ ꯁꯤ ꯀꯣꯜ ꯂꯣꯏꯔꯒ ꯍꯤꯛ ꯂꯣꯏꯔꯒ ꯁꯦꯝꯕꯗꯣ ꯍꯥ ꯂꯩꯕ꯭ꯔꯥ
ꯑꯥ
ꯐꯣꯔꯦꯟ ꯑꯩꯠ ꯇꯥꯎꯅꯤꯡꯉꯥꯏꯒꯤ ꯑꯗꯨꯝ ꯍꯥꯏꯕꯤꯔꯛꯑꯣꯀꯣ ꯑꯩ ꯀꯔꯤꯁꯨ ꯈꯪꯗꯦ ꯀꯥꯎꯈ꯭ꯔꯦ
ꯍꯣꯏ ꯍꯣꯏ ꯁꯃꯤꯠ ꯑꯗꯨ ꯅꯪ ꯀꯣꯜ ꯇꯧꯕ ꯂꯣꯏꯔ ꯑꯗꯨꯒ ꯃꯣꯏꯅ ꯇꯥꯛꯁ ꯈꯔ ꯄꯤꯒꯅꯤꯅ ꯑꯗꯨ ꯑꯦꯝ ꯁꯤ ꯀ꯭ꯌꯨꯒꯤ ꯇꯥꯏꯞꯇ ꯁꯦꯂꯦꯛ ꯇꯧꯔꯒ ꯑꯗꯨꯝ ꯁꯝꯃꯤꯠ ꯇꯧꯒꯗꯕꯅꯤꯅꯣ
ꯑꯗꯨꯒꯤꯗꯣ ꯑ ꯀꯥꯎꯈ꯭ꯔꯦꯕ
ꯂ ꯃꯣꯏ ꯍꯥꯞꯁꯟꯕꯤꯔꯒꯅꯤ ꯑꯗꯣ ꯅꯪ ꯄꯥꯔꯒ ꯅꯪꯒꯤ ꯆꯣꯏꯁꯇꯣ ꯑꯗꯨꯝ ꯃꯦꯠꯂꯒ ꯑꯗꯨꯝ ꯁꯝꯃꯤꯠ ꯇꯧꯒꯗꯕꯅꯤ
ꯑꯩ ꯃꯤꯇꯥꯏ ꯂꯣꯟ ꯌꯦꯡꯕ ꯗꯤ ꯍꯥꯏꯇꯦꯕ ꯉꯥꯡꯕꯗꯤ ꯍꯥꯏꯌꯦꯕ ꯃꯅꯠꯇꯗꯤ ꯀꯋꯥꯂꯦ
ꯑꯩꯁꯨ ꯑꯗꯨ ꯄꯤꯗꯤ ꯑꯦꯐ ꯇ ꯀꯣꯏꯁꯟ꯭ꯔ ꯑꯗꯨꯒꯤ
ꯍ ꯑꯗꯨ ꯑꯗꯨꯅꯦ ꯑꯗꯨꯗꯣꯛ ꯄꯩꯁꯥꯅꯦ ꯏꯪꯂꯤꯁ ꯍꯣꯏ ꯍꯣꯏ
ꯑꯩꯗꯤ ꯑꯗꯨ ꯌꯦꯡꯗꯦ ꯑꯩꯗꯤ ꯃꯩꯇꯩꯂꯣꯟꯗꯣ ꯄꯥꯕ ꯍꯩꯇꯕꯒꯤ ꯒꯨꯒꯜꯗ ꯍꯪꯕꯅꯦ ꯏꯪꯂꯤꯁꯇ ꯇ꯭ꯔꯥꯟꯁꯂꯦꯠ ꯇꯧ
ꯑꯣ ꯑꯩ ꯅꯍꯥꯟ ꯄꯤꯕ ꯄꯤ ꯗꯤ ꯑꯦꯐꯇ ꯂꯩꯕꯅꯦ
ꯑꯩꯈꯣꯏ ꯕ꯭ꯔꯗꯔ ꯑꯃꯅꯁꯨ ꯑꯩꯒꯤ ꯊꯥꯕꯤꯌꯦꯕ
ꯑꯃꯨꯛ ꯐꯣꯔꯋꯥꯔꯗ ꯇꯧꯕꯤꯔꯣꯔꯕ
ꯍꯣꯏ ꯍꯣꯔꯦꯟ ꯇꯧꯕꯤꯒꯦ
ꯍꯧꯖꯤꯛ ꯃꯤꯅꯤꯠ ꯀꯌꯥ ꯁꯨꯔꯕ
ꯈꯪꯗꯦ
ꯃꯔꯤ ꯃꯉꯥꯅꯤ ꯁꯨꯈ꯭ꯔꯕ꯭ꯔꯣ
ꯈꯪꯗꯦ ꯑꯩ ꯅꯪ ꯃꯔꯨꯞ ꯄꯪꯂ ꯂꯧꯔꯛꯄꯅꯁꯨ ꯍꯥꯏꯌꯣ
ꯕꯣꯅꯥꯁꯒꯨꯝꯕꯗꯤ ꯂꯥꯛꯇ꯭ꯀꯣ ꯑꯩꯈꯣꯏ ꯃꯔꯨꯞꯀꯨꯝꯕ ꯀꯥꯎꯔꯗꯤ
ꯂꯥꯛꯇ ꯂꯥꯛꯇ
ꯍꯥ
ꯗꯦ ꯅꯣꯡ ꯆꯨꯕ꯭ꯔꯥ ꯑꯗꯨꯗ
ꯅꯣꯡ ꯆꯨꯋꯦ ꯀꯥꯟꯅ ꯆꯨꯋꯦ ꯌ ꯌꯥꯝ ꯀꯥꯟꯅꯗꯤ ꯑꯣꯏꯗꯦ ꯑꯗꯨ ꯑꯣꯏꯔꯁꯨ ꯀꯔꯤ ꯍꯥꯏꯁꯤꯔ ꯈꯈꯤꯇꯪ ꯈꯤꯇꯪ ꯑꯣꯏꯔꯁꯨꯀꯣ ꯍꯗꯦ ꯍꯗ ꯑꯗꯨ ꯃꯤ ꯇꯧꯅꯤꯕ ꯍꯥ
ꯃꯄꯥꯥꯟꯊꯣ ꯑꯗꯨꯗꯤ ꯆꯣꯠ ꯀꯦ ꯇꯧꯕꯗꯣ
ꯍꯣꯏ ꯍꯣꯏ ꯁꯗꯦ ꯍꯗ ꯕꯤꯕꯤꯁꯦ ꯍꯃ ꯗꯟ ꯑꯩꯣꯏ ꯀꯨꯟꯅꯤꯁꯨ ꯄꯤꯕꯤ ꯆꯥꯎꯕ꯭ꯔꯥ
ꯁꯤ ꯑꯦꯗꯃꯤꯁꯟ ꯀ꯭ꯔꯤ ꯀ꯭ꯔꯥ ꯇꯧꯒꯦ ꯍꯥꯏꯕꯅꯦ
ꯅꯪꯗꯤ ꯌꯥꯎꯔꯣꯏ ꯑꯣꯏꯅ
ꯌꯥꯎꯔꯣꯏꯅ ꯍꯣꯏꯁ ꯑꯉꯥꯡ ꯅꯠꯇ꯭ꯔꯦ ꯑꯩ ꯑꯩꯈꯣꯏꯗꯤ ꯈꯨꯟꯗꯤ ꯆꯥꯎ ꯑꯩꯈꯣꯏ ꯈꯨꯟꯗꯤ ꯆꯥꯎꯕꯅꯤꯅ ꯑꯩꯈꯣꯏꯒꯤ ꯃꯊꯛꯇ ꯃꯤ ꯌꯥꯝꯅꯑꯦ
ꯑꯣ
ꯀꯔꯤ ꯈꯨꯟꯗꯁꯨ ꯂꯩꯇꯕꯅꯤꯅꯀꯣ ꯑꯩꯗꯣ
ꯔꯟꯇꯤꯌꯥꯔꯒꯤ ꯐꯥꯎ ꯌꯥ ꯍꯥꯏꯅꯤ
ꯑ ꯕ꯭ꯂꯨꯟꯇꯤꯌꯔ ꯌꯥꯗꯦ ꯕ꯭ꯂꯨꯟꯇꯤꯌꯔꯒꯤ ꯃꯤ ꯑꯩꯈꯣꯟꯗ ꯃꯤ ꯌꯥꯝ ꯂꯥꯛꯑꯦ ꯆꯥꯔꯖꯀꯤꯅꯤ
ꯅꯈꯣꯏ ꯀꯨꯅ ꯄꯤꯕꯤꯔꯩ ꯑꯉꯥꯡ ꯀꯌꯥ ꯀꯌꯥ ꯑꯃꯃꯨꯛ ꯂꯥꯛꯄ꯭ꯔꯥ ꯃꯤ ꯑꯃ ꯂꯥꯛꯄ꯭ꯔꯥ
ꯍꯣꯏ ꯃꯤ ꯌꯥꯝ ꯂꯥꯛꯄ ꯁꯔꯨꯛꯁꯨ ꯌꯥꯎꯋꯦ ꯀ ꯂꯥꯁ ꯌꯔ ꯇꯣ ꯀ ꯌꯥꯔ ꯒꯅ ꯀꯥꯎꯥꯎꯕꯅꯦ
ꯅꯈꯣꯏ ꯈꯨ ꯑꯩꯈꯣꯏ ꯈꯨꯟꯗꯒꯤ ꯅꯈꯣꯏ ꯈꯨꯟꯗꯅ ꯃꯤꯗꯤ ꯌꯥꯝꯕ ꯃꯥꯜꯂꯤꯗ
ꯍꯣꯏ ꯅꯣꯏ ꯍꯥꯎꯁ ꯍꯣꯜꯗ ꯀꯌꯥꯔꯥ
ꯍꯪꯗ ꯑꯗꯨꯒꯒꯤꯗꯤ
ꯑꯩꯣꯏ ꯍꯥꯎꯁꯥꯎꯗꯤ ꯍꯟꯗ꯭ꯔ ꯍꯦ ꯂꯩꯦ
ꯑꯗꯣ ꯑꯉꯥꯡ ꯀꯌꯥ ꯀꯌꯥ ꯂꯥꯛꯄ꯭ꯔꯣ
ꯑꯗꯨꯗꯦ ꯏꯡ ꯀꯌꯥ ꯀꯌꯥ ꯂꯥꯛꯄ꯭ꯔꯥ ꯍꯥꯏꯕꯗꯣ ꯑꯩꯁꯨ ꯕꯤꯕꯦ ꯆꯠ ꯍꯟꯗ꯭ꯔꯦꯠꯇꯤ ꯅꯠꯇꯦꯍꯦ ꯑꯩꯈꯣꯏꯁꯨ ꯍꯟꯗ꯭ꯔꯦꯠ ꯊꯥꯔꯇꯤ ꯐꯣꯔ ꯍꯟꯗ꯭ꯔꯦꯠ ꯊꯥꯔꯇꯤ ꯐꯣꯔꯗ ꯑꯣꯏꯔꯝꯨ ꯑꯣꯏꯈꯣꯏꯒꯤꯗꯣ
ꯑꯩꯈꯣꯏꯁꯦ ꯑꯩꯈꯣꯏ ꯈꯨꯟꯗ ꯅꯠꯇꯦꯕ ꯑꯩꯈꯣꯏꯗꯤ ꯐꯤꯔꯂꯣꯁꯤ ꯇꯃꯦꯡꯂꯣꯡ ꯇꯥꯎꯟꯗꯀꯣ ꯝ ꯂꯥꯏꯚ ꯑꯗꯨꯒꯗꯤ ꯃꯤꯗꯤ ꯌꯥꯝꯅ ꯈꯨꯟꯒ ꯑꯗꯨꯝ ꯅꯍꯥꯟꯗꯤ ꯈꯨꯟꯒ ꯑꯗꯨꯝ ꯃꯤꯛꯁ ꯇꯧꯅꯔꯒ ꯑꯗꯨꯝ ꯂꯩꯅꯦꯕ ꯍꯟꯗꯔꯗꯤ ꯃꯤꯛꯁ ꯇꯒꯦ
ꯑꯣ
ꯃꯤꯗꯤ ꯌꯥꯝꯌꯥꯝꯃꯨ ꯌꯥꯝꯕꯗꯤ ꯅꯥꯗꯦ ꯑꯗꯨ ꯑꯗꯨꯝ ꯌꯥꯏꯗ ꯄꯥꯎꯁꯥꯟ ꯐꯖꯅ ꯑꯗꯨꯝ ꯇꯧꯋꯦꯗ
ꯎ ꯆꯠꯇ꯭ꯔꯦ ꯕꯖꯥꯔ ꯂꯩꯗꯕꯒꯤ ꯕꯖꯥꯔꯒ
ꯁ ꯃꯁꯥ ꯑ ꯑꯗꯨ ꯄꯁꯥ ꯌꯥꯝ ꯄꯥꯏꯔꯒ ꯄꯥꯏꯗꯕꯁꯥꯏ ꯌꯦꯅꯦ
ꯄꯦꯛ ꯂꯧꯅꯤꯡꯉꯥꯏꯁꯨ ꯂꯩ ꯄꯁꯥ ꯂꯩꯇꯦ ꯆꯥꯛꯁꯨ ꯂꯧꯅꯤꯡꯉꯥꯏ ꯂꯩ ꯎꯝ
ꯑꯥ
ꯀꯔꯤꯔꯥ
ꯐꯣꯟꯗꯣ ꯂꯣꯏꯔꯨꯔꯣꯃ ꯎꯝ ꯎꯝ
ꯃꯉꯣꯟꯗ ꯍꯥꯡꯉꯒ ꯇꯧꯑꯣ ꯊꯝꯃꯒꯦ ꯑꯩ
ꯍꯣꯏ ꯐꯔꯦ ꯑꯗꯨꯗꯤꯀꯣ